ꯍꯜꯂꯣ
ꯑꯣ ꯑꯗꯨꯃꯥꯏꯅ ꯍꯥꯏꯔꯛꯑꯦꯕ ꯌꯥꯝꯅ ꯍꯥꯏꯗꯤ ꯑꯍꯟꯗꯨꯅ ꯀꯥꯟꯅ ꯀꯥꯟꯅꯕ ꯌꯥꯝ ꯍꯥꯏꯔꯦ
ꯎꯝ
ꯂꯥꯏꯗꯣ ꯏꯃꯥ ꯏꯃꯥ ꯏꯃꯥꯗꯣ ꯑꯗꯨꯗꯩꯗꯨꯗꯅꯦ
ꯎꯝ
ꯀꯩꯅꯣ ꯇꯧꯋꯦ ꯍꯥꯏꯌꯦ ꯎꯝ ꯀꯣꯂꯦꯖꯀꯤ ꯍꯥꯏꯇꯥꯔꯦꯅꯦ ꯑꯣꯖꯥꯁꯤꯡ ꯅꯣꯏꯒꯤ ꯃꯅꯥꯛꯀꯤꯗ ꯑꯃ ꯀꯣꯂꯦꯖ ꯑꯃ ꯂꯩꯕꯗꯣ ꯀꯃꯈ꯭ꯌꯥ ꯄꯦꯝꯇꯣꯟ ꯍꯥꯏꯕ꯭ꯌ ꯑꯃ ꯂꯩꯗꯥꯏꯅꯦ
ꯑꯇꯣ ꯍꯧꯖꯤꯛꯀꯤ ꯀꯃꯈ꯭ꯌꯥꯗꯒꯤ ꯈꯔ ꯆꯠꯂꯒꯅꯤ
ꯍꯣ ꯍꯣ ꯍꯣ ꯍꯣ ꯍꯣꯏ ꯀꯥꯃꯈ꯭ꯌꯥꯁꯨ ꯄꯜꯂꯦꯗꯅ ꯅꯣꯏꯒꯤꯗꯣ ꯀꯦꯄꯤ ꯍꯥꯏꯗꯣ
ꯍꯣꯏ ꯑꯗꯨꯗꯤ ꯅꯣꯏ ꯍꯧꯖꯤꯛꯀꯤ ꯏꯁꯣꯔ ꯈꯔꯝꯕꯒꯨꯝꯗꯣ ꯑꯗꯨꯗꯩ ꯈꯤꯇꯪ ꯆꯠꯂꯒ ꯂꯩꯕ
ꯍꯣ ꯍꯣꯏ ꯑꯗꯨꯗꯒꯤ ꯎꯝ ꯑꯗꯨꯗꯒꯤ ꯑꯣꯖꯥ ꯃꯌꯥꯝ ꯑꯃ ꯂꯥꯛꯑꯦ ꯍꯥꯏꯌꯦ ꯈꯣꯏꯔꯝꯕ
ꯑꯣ
ꯑꯩꯅ ꯀꯩ ꯃꯔꯝꯒꯤꯅꯣ ꯂꯥꯛꯏꯁꯦ ꯏꯃꯥꯅ ꯑꯩꯅ ꯍꯪꯕ ꯑꯍꯟꯗꯨꯗ ꯑꯗ ꯃꯥꯅ ꯍꯥꯏꯔꯤꯁꯦ ꯁꯨꯃꯥꯏꯅ ꯍꯥꯏꯔꯤꯕ ꯑꯥ ꯅꯣꯏꯒꯤꯗ ꯀꯣꯜꯂꯦꯖꯇꯣ ꯂꯧꯈꯠꯇ꯭ꯔꯤ ꯍꯥꯏ ꯍꯥꯏꯌꯦ ꯍꯥꯏꯌꯦꯕ
ꯑꯩꯅ ꯑꯧ ꯂꯧꯈꯠꯇ꯭ꯔꯤꯕꯅꯦꯅ ꯍꯥꯏꯕ ꯑꯗꯨꯗꯨꯒꯤ ꯎꯝ ꯂꯧꯈꯠꯅꯕꯒꯤ ꯏꯃꯥꯗ ꯅꯤꯕ ꯂꯥꯛꯄꯅꯦꯅ ꯍꯥꯏ ꯑꯅꯤ ꯑꯍꯨꯝ ꯍꯦꯛ ꯂꯥꯛꯏ ꯍꯥꯏꯌꯦꯕꯀꯣ ꯑꯩꯅ ꯏꯃꯥꯗꯨꯕꯨ ꯏꯃꯥꯁꯤꯅ ꯑꯗꯨꯝ ꯊꯧꯖꯥꯟꯕ꯭ꯔꯣ ꯈꯣꯠꯄ꯭ꯔꯣ ꯍꯪꯉꯦꯕ ꯑꯦ ꯑꯗꯨꯗꯤ ꯇꯧꯋ ꯑꯥꯗ ꯅꯨꯄꯤ ꯑꯅꯤꯃ ꯊꯝꯕꯥꯜ ꯃꯔꯤꯛ ꯀꯣꯜꯂꯦꯁꯇꯣ ꯒꯣꯚꯔꯃꯦꯟꯠꯀꯤ ꯒꯤ ꯑꯣꯏꯕ꯭ꯔꯣ
ꯊꯝꯕꯥꯜ ꯃꯔꯤꯛ
ꯑꯥ ꯊꯝꯕꯥꯜ ꯃꯔꯤꯛ ꯀꯣꯜꯂꯦꯖ ꯇꯣ ꯑꯗꯨꯒꯤ ꯅꯍꯥꯟꯋꯥꯏ ꯈꯣꯏꯔꯝꯕ ꯂꯥꯛꯑꯦ ꯍꯥꯏꯕ ꯑꯗꯨ ꯂꯥꯛꯄꯗꯣ ꯍꯣꯏ ꯑꯥ ꯑꯗꯨ ꯈꯨꯔꯝꯕꯂꯥꯛ ꯗꯣ ꯑꯗꯨꯗ ꯑꯣꯖꯥ ꯑꯣꯏꯕ ꯑꯉꯥꯡ ꯑꯅꯤꯅꯦ ꯍꯥꯏꯌꯦ ꯑꯗꯨꯗꯣ ꯅꯤꯔꯒ ꯂꯥꯛꯄꯗꯨꯗ ꯃꯣꯏ ꯑꯅꯤꯗꯨꯗ ꯈꯟ꯭ꯔꯦ ꯍꯥꯏꯌꯦ ꯃꯥꯅ ꯇꯝꯂꯛ ꯏꯕ ꯑꯗꯣ ꯑꯉꯥꯡ ꯑꯃꯁꯨ ꯗꯣꯛꯇꯔ ꯀꯩꯅꯣ ꯇꯧꯒ꯭ꯔꯦ ꯑꯣꯏꯒ꯭ꯔꯦꯅ ꯍꯥꯏꯌꯦ ꯃꯥꯏ ꯊꯕꯛꯀꯤ ꯁꯨꯝ ꯂꯥꯛꯄ ꯑꯗꯣ ꯅꯪꯗꯤ ꯀꯩꯗꯧꯔꯤ ꯈꯣꯠꯂꯤꯅ ꯑꯩꯉꯣꯟꯗ ꯍꯪꯉꯛꯑꯦꯕ ꯑꯗ ꯑꯩꯅ ꯏꯃꯥ ꯑꯩꯗꯣ ꯔꯤꯁꯔꯁ ꯇꯧꯔꯤ ꯊꯕꯛ ꯌꯥꯝ ꯆꯤꯟꯕ꯭ꯔꯥ ꯍꯥꯏꯕ ꯑꯗ ꯀꯩꯅꯣꯁꯨ ꯑꯩꯅ ꯀꯣꯂꯦꯖꯇꯁꯨ ꯁꯨꯃꯥꯏꯅ ꯄꯨꯁꯜꯂꯨꯔꯦ ꯁꯤ ꯁꯤ ꯇꯧꯗꯅꯅ ꯍꯥꯏꯔꯦ ꯑꯦ ꯑꯗꯨꯗꯤ ꯑꯩ ꯅꯪꯒꯤ ꯇꯥꯛꯄꯤꯒꯦ ꯁꯤ ꯑꯗꯨꯃꯥꯏꯅ ꯇꯧꯔꯒ ꯑꯝꯇꯪ ꯈꯣꯏꯔꯝꯒꯦꯔ ꯂꯨꯄꯥ ꯂꯤꯁꯤꯡ ꯃꯨꯛꯇꯪꯅꯤ ꯆꯪꯗꯧꯕ ꯍꯥꯏꯌꯦꯕꯀꯣ ꯑꯗꯣ ꯗꯨ ꯑꯝꯇ ꯈꯣꯏꯔꯝ ꯊꯣꯛꯀꯦꯔꯥ ꯏꯁꯄꯤꯁꯦꯜ ꯄꯨꯖꯥ ꯍꯥꯏꯌꯦ ꯃꯣꯏ ꯍꯥꯏꯕꯗ ꯑꯗꯨꯗꯣ ꯇꯧ ꯈꯣꯠꯂꯣꯅ ꯋꯥꯔꯤꯗꯣ ꯁꯥꯔꯛꯑꯦ ꯑꯩꯉꯣꯟꯗ ꯑꯗꯨꯒ ꯑꯩꯒꯤ ꯅꯥꯕꯒꯤ ꯍꯥꯏꯇꯥꯔꯦꯅꯦ ꯁꯤꯒꯤꯁꯨ ꯁꯨꯃꯥꯏ ꯁꯨꯃꯥꯏꯅ ꯇꯧ ꯁꯨꯃꯥꯏ ꯁꯨꯃꯥꯏꯅ ꯇꯧꯅ ꯐꯖꯅ ꯁꯥꯔꯛꯑꯦ ꯑꯗꯨꯒ ꯍꯌꯦꯡ ꯅꯪꯅ ꯃꯟꯗꯦꯗ ꯂꯥꯛꯄ ꯀꯥꯟꯗ ꯏꯃꯥꯅ ꯐꯖꯅ ꯑꯝꯇ ꯅꯪꯒꯤ ꯀꯩꯅꯣ ꯇꯧꯕꯤꯒꯦ ꯃꯅꯨꯡꯒꯤ ꯂꯥꯏ ꯏꯃꯥꯗꯣ ꯑꯗꯨꯗꯒꯤ ꯊꯛꯅꯕ ꯀꯩꯀꯥ ꯍꯥꯏꯌꯦꯕꯀꯣ ꯑꯗꯨꯒꯤ ꯆꯦ ꯂꯧꯔꯒ ꯍꯥꯏꯌꯦ ꯑꯗꯨꯒ ꯑꯥ ꯏꯁꯤꯡ ꯀꯩꯀꯥ ꯑꯩꯒꯤ ꯉꯁꯤ ꯀꯠꯂꯦꯕ ꯊꯝꯕꯥꯜ ꯀꯩꯀꯥ
ꯑꯗꯨꯒꯤꯗ ꯀꯪꯍꯜꯂꯒꯅꯦ ꯑꯗꯨ ꯃꯍꯤꯗꯨ ꯊꯛꯎ ꯍꯥꯏꯌꯦꯕ ꯑꯗꯣ ꯐꯕ ꯃꯥꯜꯂꯦꯕ ꯍꯧꯖꯤꯛꯀꯥꯟꯒꯤ ꯊꯝꯕꯥꯜꯒꯤ ꯆꯥ ꯑꯃ ꯊꯣꯛꯇ꯭ꯔꯅꯦ ꯑꯆꯥ ꯃꯅꯥ ꯑꯃ ꯈꯪꯕ ꯅꯠꯇ꯭ꯔꯥ ꯑꯥ ꯑꯗꯨꯒꯤ ꯃꯥꯅ ꯃꯣꯏꯅ ꯊꯝꯕꯥꯜꯒ ꯊꯔꯣꯒꯗꯣ ꯑꯩꯗꯤ ꯈꯪꯗꯕꯅꯤꯅ ꯏꯃꯥ ꯁꯝꯕꯥꯜꯕꯨꯗꯤ ꯊꯛꯄ ꯌꯥꯏ ꯈꯪꯉꯦ ꯊꯔꯣꯑꯣꯗꯤ ꯌꯥꯕ꯭ꯔꯣ ꯍꯪꯉꯦ ꯑꯩꯅ ꯑꯦ ꯆꯞ ꯃꯥꯟꯅꯩ ꯊꯔꯣꯁꯨ ꯌꯥꯏ ꯍꯥꯏꯌꯦ ꯊꯔꯣ ꯒꯤ ꯃꯅꯨꯡꯒꯤ ꯄꯣꯠꯇꯣ ꯆꯥ ꯌꯥꯏ ꯍꯥꯏꯌꯦ ꯈꯪꯕ꯭ꯔꯥ ꯑꯗꯨꯗꯤꯅ
ꯉꯪꯗꯦꯄꯣ
ꯑꯥ ꯆꯥꯕꯒꯤ ꯑꯣ ꯆꯨꯝꯃꯦ ꯇꯣ ꯑꯗꯨꯅꯦ ꯍꯥꯏꯖꯦ ꯂꯥꯏꯒꯤ ꯊꯥꯔꯣꯗꯣ ꯅꯍꯥꯟꯃꯨꯛ ꯃ ꯆꯥ ꯄꯤ ꯁꯤꯖꯨ
ꯑꯈꯣꯏ ꯊꯔꯣ ꯁꯤꯡꯖꯨꯅ ꯂꯩꯗꯅꯀꯣ ꯑꯈꯣꯏ ꯊꯩꯔꯣꯁꯤꯡꯖꯨ ꯆꯥꯅꯩ ꯍꯥꯎꯏꯗꯨꯗꯤ ꯊꯨꯝꯒ ꯅꯝꯃꯒꯁꯨ ꯑꯗꯨꯝ ꯆꯥꯏ ꯃꯔꯤꯗꯨ ꯀꯩꯅꯣ ꯑꯩ ꯍꯥꯏꯁꯦ
ꯍꯣ ꯍꯣ ꯍꯣ ꯍꯣꯏ ꯍꯣꯏ ꯍꯣꯏ ꯊꯥꯔꯣ ꯃꯔꯤ
ꯊꯔꯣ ꯃꯔꯤꯗꯨꯅꯦ ꯊꯔꯣ ꯃꯔꯤꯗꯨ ꯗ ꯗꯨꯝ ꯊꯔꯣ ꯃꯔꯤꯗꯣ ꯑꯗꯨꯝ ꯁꯣꯏꯔ ꯁꯣꯏꯔꯒ ꯀꯩꯅꯣ ꯊꯔꯣꯏ ꯀꯩꯅꯣ ꯊꯔꯣ ꯑꯝꯇ ꯆꯥꯗ꯭ꯔꯤꯕ ꯊꯔꯣꯁꯤꯡꯖꯨ ꯆꯥꯅ ꯃꯤ ꯆꯥꯅꯩ
ꯁꯤꯡꯖꯨꯗꯤ ꯆꯥꯔꯦ ꯃꯔꯤꯗꯨ ꯆꯥꯔꯦ ꯃꯔꯤꯗꯨ ꯁꯣꯏꯔꯒ
ꯑꯥꯥꯥ ꯃꯔꯤꯗꯨ ꯁꯣꯏꯔ ꯆꯥꯔꯦꯗꯅ ꯑꯗꯨꯒ ꯍꯧꯖꯤꯛꯀꯤ ꯃꯥꯒꯤ ꯂꯩ ꯍꯥꯏꯒꯗ꯭ꯔꯥ ꯑꯗꯨꯁꯨ ꯑꯥ ꯃꯔꯛ ꯃꯔꯛꯇ ꯑꯗꯨꯝ ꯑꯗꯨꯝ ꯀꯩꯅꯣꯗ ꯍꯥꯞꯆꯤꯟꯕ ꯑꯗꯨꯝ ꯌꯥꯎꯕꯅꯤ
ꯎꯝ ꯑꯗꯨꯝꯗꯤ ꯈꯪꯗꯦ ꯃꯔꯤꯗꯤ ꯆꯥ ꯃꯔꯤꯗꯤ ꯆꯥꯏꯔꯦ ꯑꯗꯨꯒ ꯃꯥꯒꯤ ꯍꯧꯖꯤꯛꯀꯤ ꯀꯩꯅꯣꯗꯨꯗꯤ ꯈꯪ ꯗ꯭ꯔꯤ
ꯎꯅꯤꯡꯉꯦꯍꯦ
ꯎꯝ ꯀꯩꯀꯧꯒꯦ ꯍꯧꯖꯤꯛꯀꯤꯗꯣ ꯃꯅꯨꯡꯒꯤ ꯁꯔꯨꯛꯇꯨꯗꯤ ꯈꯪꯗ꯭ꯔꯦ ꯑꯗꯨꯒ ꯊꯝꯕꯥꯜꯗꯤ ꯃꯔꯤꯛ ꯃꯔꯤꯛ ꯃꯅꯨꯡ ꯂꯩꯒꯤ ꯃꯅꯨꯡꯗ ꯃꯔꯤꯛ ꯃꯔꯤꯛ ꯌꯥꯎꯕꯗꯣ ꯂꯩꯔꯤꯛ ꯌꯥꯎꯕ ꯑꯗꯣ
ꯑꯣ ꯑꯦ ꯑꯗꯨ ꯌꯥꯎꯕꯅꯦ ꯑꯗꯨ ꯌꯥꯎꯕꯅꯦ ꯃꯣꯔꯣꯛꯀꯇꯁꯨ ꯁꯤꯡꯖꯨꯗ ꯃꯣꯔꯣꯛꯀ ꯇ ꯁꯥ ꯍꯥꯜꯂꯒ ꯑꯗꯨ ꯍꯥꯞꯄ ꯗꯨꯝ ꯆꯥꯕꯅꯦ
ꯑꯥ ꯑꯗꯨ ꯆꯥꯕ ꯌꯥꯏ ꯍꯥꯏꯌꯦ ꯃꯣꯏꯅ ꯑꯗꯨꯅ ꯃꯥꯅ ꯍꯥꯏꯁꯦ ꯀꯪꯍꯜꯂꯨꯔꯣ ꯌꯨꯝꯗ ꯑꯗꯨꯒ ꯐꯖꯅ ꯆꯥꯝꯊꯣꯛꯑꯒ ꯐꯨꯠꯂꯣ ꯐꯨꯠꯂꯒ ꯃꯍꯤꯗ ꯆꯥꯡ ꯅꯥꯏꯅ ꯊꯛꯑꯣ ꯍꯥꯏꯕ ꯍꯌꯦꯡꯋꯥꯏꯐꯥꯎ ꯊꯛꯑꯣ ꯍꯥꯏꯕ ꯀꯥꯟꯅꯕꯅꯦ ꯍꯥꯏꯕ
ꯎꯝ
ꯑꯗꯣ ꯑꯩꯅꯁꯨ ꯊꯥꯖꯕꯝ ꯊꯥꯖꯕ ꯂꯩꯌꯦꯗꯤ ꯃꯣꯏꯁꯦ ꯐꯛ ꯑꯐꯛꯄ ꯁꯔꯨꯛ ꯌꯥꯎꯗ꯭ꯔꯥ ꯈꯔ ꯐꯛꯇꯛ ꯐꯛꯇꯛ ꯇꯧꯏꯤꯗꯅ ꯑꯗꯣ ꯑꯐꯛꯄ ꯄꯣꯠꯁꯦ ꯐꯩꯌꯦꯕ ꯑꯩꯈꯣꯏ ꯅꯨꯄꯤꯅ ꯊꯛꯄ ꯀꯥꯟꯗ ꯍꯥꯏꯇꯥꯔꯦꯅꯦ ꯑꯗꯨꯅ ꯑꯗꯨꯒꯤ ꯃꯥꯅ ꯑꯗꯨ ꯌꯥꯝ ꯀꯥꯟꯅꯕꯅꯦ ꯅꯪ ꯍꯌꯦꯡꯋꯥꯏꯕꯨ ꯊꯛꯎꯀꯣ ꯏꯃꯥꯅ ꯍꯥꯏꯔꯤꯁꯦꯅ ꯍꯥꯑꯦꯏꯕ ꯈꯣꯏ ꯊꯔꯣ ꯊꯝꯕꯥꯜꯁꯦ ꯑꯝꯇ ꯂꯦꯝꯊꯥꯍꯟꯗ꯭ꯔꯕꯅꯤ ꯀꯔꯕꯥꯔ ꯇꯧꯅꯔꯕꯅꯦ ꯍꯥꯔꯤꯕ
ꯑꯗꯣ ꯀꯩꯅꯣ ꯏꯪꯂꯤꯁꯇ ꯃꯃꯤꯡ ꯑꯗꯨꯒꯤ ꯂꯤꯂꯤꯒꯤ ꯀꯩꯅꯣ ꯀꯩ ꯍꯥꯏꯒꯗꯣꯏꯅꯣ ꯑꯗꯨꯒꯤ ꯄꯣꯠꯇꯣ ꯂꯩꯔꯝꯒꯅꯤ ꯑꯗꯨꯁꯤꯡꯗꯣ ꯒꯤ ꯔꯤꯁꯔꯁ ꯇꯧꯕ ꯃꯌꯥꯝ ꯂꯩꯔꯝꯒꯅꯤꯕꯀꯣ ꯑꯗꯨꯒꯤ ꯔꯤꯁꯔꯁꯀꯤ ꯄꯦꯄꯔꯗꯁꯨ ꯌꯥꯎꯔꯝꯒꯅꯤ
ꯃꯄꯥꯟ ꯂꯝꯗꯒꯤꯗꯤ ꯃꯤ ꯊꯔꯣꯒꯤ ꯀꯩꯅꯣ ꯌꯥꯝ ꯄꯨꯊꯣꯛꯑꯦꯅ ꯑꯗꯣ ꯃꯅꯤꯄꯨꯔꯗꯁꯨ ꯇꯧꯋꯦꯅ ꯍꯧꯖꯤꯛꯀꯤ ꯀꯦꯐꯦ ꯀꯨꯝꯕ ꯐꯥꯁ ꯐꯨꯗ ꯀꯨꯝꯕꯗ ꯊꯝꯕꯥꯜꯒꯤ ꯆꯥ ꯂꯩꯔꯕꯅꯦꯕ
ꯊꯝꯕꯥꯟꯒꯤ ꯄꯤꯌꯦꯅ ꯅꯣꯏꯒꯤ ꯁꯤ ꯁꯤꯡꯖꯃꯩꯒꯤ ꯂꯩꯆꯤꯜꯂ ꯑꯥꯏꯅ ꯑꯃ ꯂꯩꯕꯗꯣ
ꯑꯝ ꯇꯒ꯭ꯔꯦ ꯃꯃꯤꯡ ꯑꯝꯇꯗꯤꯆꯠꯇ꯭ꯔꯤ ꯇꯗꯤ ꯇꯔꯦ
ꯑꯥ ꯀꯩꯅꯣ ꯉꯛꯇ ꯇꯧꯕꯅꯦ ꯏ ꯉꯛꯇꯅ ꯈꯟꯕ ꯑꯃ ꯂꯩꯕꯅꯦ ꯂꯩꯆꯤꯜꯂꯅ ꯁꯤꯒꯤ ꯁꯤꯡꯖꯃꯩ ꯍꯦꯛ ꯀꯩ ꯍꯥ
ꯑꯣ ꯏ ꯅꯥꯕ ꯅꯪꯅ
ꯑꯥ ꯏ ꯏꯅ ꯏꯅ ꯑꯥ ꯂꯩꯆꯤꯟꯅ ꯁꯤꯡꯖꯃꯩ ꯆꯤꯡꯉꯥ ꯃꯈꯥꯒꯤ ꯂꯝꯕꯤ ꯊꯧꯗꯈꯤꯕꯗꯣ ꯑꯦꯝ ꯌꯨ ꯇꯥꯒꯤꯈꯤꯕꯗꯣ ꯑꯗꯨꯒꯤꯗꯨꯗ ꯂꯝꯕꯤ ꯑꯃ ꯑꯅꯤ ꯐꯥꯏꯗ꯭ꯔꯥ ꯍꯩꯔꯥꯡꯒꯣꯏ ꯆꯠꯐꯝ ꯑꯃꯒ ꯑꯦꯝ ꯌꯨ ꯒꯤ ꯃꯅꯤꯡ ꯇꯕ ꯂꯝꯕꯤ ꯑꯅꯤ ꯐꯥꯏ ꯇꯣ ꯑꯗꯨꯗꯤ ꯍꯦꯛ ꯑꯥ ꯑꯗꯨꯒꯤ ꯆꯥꯐꯝꯒꯤ ꯃꯔꯛꯀꯤꯗꯣ ꯑꯗꯨꯏꯗꯨꯗ ꯂꯩꯔꯦ ꯑꯗꯨꯁꯨ ꯑꯗꯨꯝ ꯂꯩꯔꯦ ꯂꯩ ꯁꯤꯜ ꯍꯥꯏꯕ ꯍꯧꯖꯤꯛꯀꯤ ꯐꯥꯛꯄꯁꯦ ꯑꯥ ꯑꯥ ꯑꯥꯥ
ꯍꯩꯔꯥꯡꯒꯣꯏ ꯊꯣꯡꯂꯣꯝ ꯆꯠꯄ
ꯍꯔꯥꯡ ꯀꯣꯏ ꯊꯣꯡꯂꯣꯝ ꯆꯠ ꯆꯄꯒꯤ ꯂꯝꯕꯤꯒꯤ ꯁꯣꯔꯣꯛꯀꯤ ꯃꯅꯤꯡ ꯊꯪꯕꯗ ꯆꯠꯇ꯭ꯔꯤꯉꯩꯗꯅꯤ ꯀꯣ ꯍꯧꯗ꯭ꯔꯤꯉꯩꯗꯅꯤ ꯆꯠꯄ ꯍꯧꯗ꯭ꯔꯤꯉꯩꯒꯤ ꯁꯣꯝꯗꯅ ꯀꯩꯅꯣ ꯇꯥꯗꯣꯏꯅꯤꯗꯅ ꯎꯝ ꯑꯦꯝ ꯌꯨꯝꯒꯤ ꯆꯠꯐꯝ ꯑꯣꯏꯗꯣꯏꯅꯤꯗꯅ
ꯑꯦꯝ ꯌꯨ ꯂꯩꯔꯦ ꯄꯤꯁꯨꯝ ꯂꯩꯔꯦ
ꯑꯥ ꯄꯤꯋꯨꯝ ꯂꯩꯔꯦ ꯍꯦꯛ ꯍꯥꯏꯕꯒꯤ ꯇꯧꯔꯝꯗꯥꯏꯗꯣ ꯑꯗꯩꯗꯨꯗ ꯑꯗꯩꯗ ꯂꯩꯆꯤꯜꯂꯅ ꯑꯃ ꯂꯩꯕꯅꯦ ꯑꯗꯨꯒꯤ ꯑꯗꯨꯗ ꯍꯧꯖꯤꯛꯀꯤ ꯊꯝꯕꯥꯜꯒꯤ ꯆꯥ ꯑꯗꯨꯗꯒꯤ ꯑꯗꯨꯒꯤ ꯆꯥ ꯍꯥꯏꯀꯣ ꯑꯗꯨ ꯊꯝꯕꯥꯜꯒꯤ ꯆꯥꯅꯦ ꯍꯥꯏꯕ ꯋꯅꯤ ꯀꯩꯝ ꯍꯥꯎꯇꯦ ꯍꯥꯏꯕ ꯃꯃꯤꯡꯒꯤ ꯋꯥꯅꯤ ꯍꯥꯏꯕ
ꯍꯣꯏꯅꯦ ꯑꯗꯨ ꯁꯧꯒ꯭ꯔꯤꯒꯤꯖꯨ ꯆꯥ ꯊꯣꯛꯄ꯭ꯔꯥ
ꯊꯣꯛꯑꯦ ꯁꯧꯒ꯭ꯔꯤꯒꯤꯁꯨ ꯁꯧꯒ꯭ꯔꯤ ꯀꯪꯍꯜꯂꯒ ꯑꯁ ꯃꯃꯤꯡꯒꯤ ꯋꯥꯅꯦꯃꯤ ꯃꯍꯥꯎ ꯀꯩꯁꯨ ꯂꯩꯄꯣꯠꯇ ꯏꯄꯥ ꯏꯄꯨꯒꯤ ꯊꯥꯏꯅꯩ ꯆꯥ ꯃꯅꯥꯒꯤ ꯆꯥꯁꯤꯗꯒꯤ ꯍꯦꯟꯕ ꯂꯩꯇꯦ
ꯑꯗꯨ ꯁꯧꯒ꯭ꯔꯤ ꯃꯍꯤꯗꯤ ꯑꯗꯨꯝ ꯍꯥꯎꯋꯤꯅ
ꯗꯦ ꯃꯥꯅ ꯃꯨꯛ ꯇꯦꯁ ꯈꯤꯇꯪ ꯌꯥꯎꯕ ꯃꯥꯜꯂꯦ
ꯎꯝ ꯁꯧꯒ꯭ꯔꯤ ꯃꯍꯤꯗꯨꯗꯤ ꯑꯩꯅ ꯍꯦꯛ ꯀ ꯁ꯭ꯀꯨꯜꯀ ꯍꯜꯂꯛꯄꯗ ꯁꯧꯒ꯭ꯔꯤ ꯃꯍꯤ ꯃꯍꯤꯗꯨꯗ ꯀꯩꯝ ꯌꯥꯎꯗꯕꯤꯗꯀꯣ ꯁꯧꯒ꯭ꯔꯤ ꯃꯍꯤꯗꯨꯗ ꯆꯥꯛ ꯈꯔ ꯍꯥꯞꯆꯜꯂꯒ ꯑꯗꯨꯝ ꯆꯥꯛ ꯖꯣꯔ ꯆꯥꯔꯒ ꯁꯧꯒ꯭ꯔꯤ ꯃꯤꯍꯤ ꯊꯛꯁꯟꯕ ꯑꯥ ꯑꯗꯨꯃꯥꯏꯅ ꯇꯧꯋꯦꯕ ꯑꯩꯗꯣ ꯑꯗꯨꯝ ꯍꯛꯆꯥꯡꯁꯨ ꯑꯗꯨꯝ ꯈꯔ ꯀꯟꯈꯠ ꯄꯗꯧꯅ ꯐꯥꯎꯋꯦꯕ ꯀꯥꯡꯡꯈꯠ ꯄꯃꯛ ꯅꯠꯇ꯭ꯔꯁꯨ ꯀꯩ ꯍꯥꯏ ꯈꯪꯗꯦ ꯈꯤꯇꯪ ꯏꯅꯔꯖꯤ ꯁꯠꯂꯥꯎ ꯂꯥꯛꯄꯩ ꯇꯥꯏꯞꯇꯣ ꯍꯥꯏꯗꯤ ꯌꯥꯛꯄꯅꯤꯅꯅꯦ ꯑꯥ ꯑꯥ ꯁꯧꯒ꯭ꯔꯤ ꯑꯁꯤꯟꯕ ꯑꯃ ꯂꯩ
ꯎꯝ ꯎꯝ ꯎꯝ ꯁꯤꯂꯣꯛ ꯁꯧꯒ꯭ꯔꯤ ꯁꯤꯂꯣꯛ ꯁꯤꯜꯂꯣꯛ ꯁꯧꯒ꯭ꯔꯤꯅ ꯑꯃꯁꯨ ꯂꯩꯕꯅꯦ ꯎꯝ ꯔꯦꯠ ꯃꯆꯨꯗꯤ ꯁꯧꯒ꯭ꯔꯤꯗꯣ ꯆꯥꯔꯕ
ꯈꯪꯗꯦ ꯁꯤꯂꯣꯛ ꯁꯧꯒ꯭ꯔꯤ ꯍꯥꯏꯁꯤꯅ ꯀꯃꯥꯏꯅ ꯇꯧꯕꯅꯣ ꯆꯥꯗ꯭ꯔꯤꯕ ꯃꯥꯜꯂꯦ ꯑꯗꯣ ꯁꯧꯒ꯭ꯔꯤꯗꯁꯨ ꯑꯃꯨꯛ ꯅꯍꯥꯟꯋꯥꯏ ꯀꯩꯅꯣꯁꯨ ꯂꯩꯕ꯭ꯔꯣ ꯑꯉꯧꯕ ꯁꯧꯒ꯭ꯔꯤ ꯍꯥꯏꯕ꯭ꯔꯣ ꯀꯩꯅꯣꯃ ꯖꯣꯟꯗꯤꯁꯀ ꯐꯩ ꯀꯥꯏꯅ ꯇꯧꯕꯗꯣ
ꯑꯉꯧꯕꯗꯤ ꯈꯪꯗꯤꯌꯦ
ꯎꯝ ꯖꯟꯗꯤꯁ ꯐꯩ ꯀꯥꯏꯅ ꯇꯧꯕ ꯑꯗꯒꯤ ꯆꯈꯥꯎ ꯁꯣꯛꯄ ꯐꯩꯌꯦꯅ ꯇꯧꯕ ꯑꯃ ꯐꯟ ꯅꯍꯥꯟꯋꯥꯏ ꯑꯩꯅ ꯑꯉꯥꯡ ꯑꯣꯏꯔꯤꯉꯩꯗ ꯅꯥꯕ ꯀꯥꯟꯗ ꯆꯥꯈꯤꯕꯅꯦꯕ ꯑꯗꯨꯗ ꯀꯔꯤ ꯁꯧꯒ꯭ꯔꯤꯅꯣ ꯁꯧꯒ꯭ꯔꯤ ꯀꯩꯅꯣꯝꯃ ꯍꯥꯏꯕꯅꯦ ꯁꯧꯒ꯭ꯔꯤ ꯑꯉꯧꯕ ꯍꯥꯏꯕ꯭ꯔꯣ ꯀꯩꯅꯣꯝ ꯍꯥꯏꯕꯅꯤꯗ
ꯑꯗꯨꯝꯗꯤ ꯈꯪꯗꯤꯌꯦ ꯑꯩꯁꯨ
ꯎꯝ ꯏꯁꯥ ꯅꯥꯕ ꯐꯅꯕꯅꯦꯅ ꯆꯥꯈꯤꯕꯅꯤ ꯀꯩ ꯀꯩꯅꯣ ꯃꯌꯥꯝ ꯆꯥꯈꯤꯕꯅꯤ ꯑꯗꯨꯗꯗꯤ ꯆꯨ ꯑꯉꯧꯕ ꯍꯥꯏꯕꯀꯣ ꯆꯨ ꯑꯉꯧꯕ ꯍꯥꯏꯕ ꯑꯃ ꯂꯩꯔꯦꯗꯅꯀꯣ ꯑꯗꯨꯒ ꯁꯧꯒ꯭ꯔꯤꯗꯅ ꯏꯁꯤꯡ ꯁꯧꯒ꯭ꯔꯤ ꯍꯥꯏꯕ꯭ꯔꯥ ꯈꯪꯗꯦ ꯁꯝꯊꯤꯡ ꯑꯃ ꯍꯥꯏꯕꯅꯦ ꯀꯩꯅꯣ ꯀꯥꯎꯔꯦ
ꯑꯣ ꯂꯩꯔꯝꯅꯤꯌꯦ ꯑꯗꯨꯝꯗꯤ ꯈꯪꯗꯦ ꯑꯩꯁꯨ
ꯎꯝ ꯈꯪꯗꯦ ꯑꯗꯨꯝ ꯖꯣꯟꯗꯤꯁ ꯐꯩꯌꯦ ꯌꯦ ꯆꯥꯈꯥꯎꯅ ꯁꯣꯛꯄ ꯈꯣꯠꯄ
ꯇꯧꯕꯕꯨꯗꯤ ꯇꯧꯕꯕꯨꯗꯤ ꯑꯩꯈꯣꯏꯅ ꯀꯩꯅꯣꯁꯦ ꯁꯦꯝꯦꯃꯤ ꯁꯤꯡꯁꯦ ꯍꯤꯗꯥꯛ ꯂꯥꯡꯊꯛ ꯁꯦꯝꯃꯤ ꯁꯤꯡꯁꯦ ꯀꯩꯅꯣ ꯉꯥꯛꯇꯅꯦ ꯍꯥꯏꯕ ꯃꯅꯥ ꯃꯁꯤꯡꯗꯤ ꯉꯥꯛꯇꯅꯦꯕ ꯅꯠꯇ꯭ꯔꯥ
ꯃꯥꯅꯤ ꯃꯥꯅꯤ
ꯑꯩꯈꯣꯏꯅ ꯃꯅꯥ ꯃꯁꯤꯡꯁꯦ ꯈꯪꯖꯔ ꯆꯥꯖꯔꯁꯨ ꯂꯣꯏ ꯀꯥꯟꯅꯕ ꯄꯣꯠꯅꯤ ꯍꯥꯏꯕꯅꯤꯗ ꯑꯐ ꯑꯐꯕ ꯌꯥꯑꯦ ꯍꯧꯖꯤꯛꯀꯥꯟ ꯍꯧꯖꯤꯛꯀꯥꯟ ꯑꯃ ꯀꯩꯅꯣꯅ ꯆꯥꯅꯕꯗ ꯅꯪ ꯈꯪꯕ꯭ꯔꯥ
ꯀꯔꯤ
ꯆꯣꯝ ꯃꯅꯥꯗꯣ ꯆꯣꯝ ꯃꯅꯥ ꯆꯣꯝ ꯃꯅꯥ
ꯑꯦ ꯇꯥꯗ꯭ꯔꯤꯗ ꯑꯝꯇ
ꯇꯥꯗ꯭ꯔꯤꯕ
ꯑꯥ
ꯑꯁ ꯗꯥꯏꯕꯤꯇꯤꯁꯇꯒꯤ ꯑꯗꯨꯗꯒꯤ ꯑꯗꯥꯗꯒꯤ ꯅꯨꯡꯗꯩ ꯀꯤꯠꯅꯤꯗꯒꯤ ꯑꯗꯨ ꯌꯥꯝ ꯐꯩꯌꯦꯅ ꯆꯣꯛꯃꯅꯥꯗꯣ ꯐꯖ ꯆꯥꯅꯕꯅꯦ ꯍꯣꯏ ꯍꯣꯏ ꯍꯣꯏ ꯍ ꯍ ꯅꯠꯇꯦ ꯅꯠꯇꯦ ꯍꯧꯖꯕ ꯃꯣꯏꯒꯤ ꯁꯤꯒꯤ ꯈꯨꯃꯟꯒꯤ ꯏꯟꯖꯥꯡ ꯅꯥꯄꯤ ꯌꯣꯟꯕ ꯃꯌꯥꯝ ꯂꯩꯕꯗꯣ ꯄꯔꯦꯡ
ꯑꯣ ꯉꯥꯏꯈꯣ ꯉꯥꯏꯈꯣ ꯑꯩ ꯉꯥꯏꯈꯣ ꯉꯥꯏꯈꯥ ꯑꯩ ꯂꯣꯏꯔ ꯇꯧꯔꯛꯀꯦ ꯉꯥꯏꯈꯣ ꯀꯩꯅꯣꯝꯃꯇꯪ ꯊꯝꯒꯦ
ꯎꯝ